ꯀ
ꯍꯜꯂꯣ
ꯇꯄ꯭ꯔꯣ
ꯇꯥꯔꯦ ꯇꯥꯔꯦ
ꯎꯝ
ꯑꯩꯈ ꯑꯩ ꯇ ꯎꯕꯤꯕꯤꯔꯤꯁꯤꯦ ꯑꯩꯁꯦ ꯄꯄꯤ ꯆꯠꯂꯤꯒꯦ
ꯑꯣ ꯑꯩꯗꯤ ꯐꯤ ꯁꯨꯔꯝꯕꯅꯦ
ꯑꯣ ꯍꯣꯏ ꯑꯌꯨꯛꯁꯤꯗ ꯎꯝ
ꯇꯧꯖꯧꯔꯤ ꯇꯧꯖꯔꯤꯌꯦ ꯇꯧꯗ ꯌꯥꯗꯕꯅꯤꯅ ꯎꯝ ꯁꯤ ꯂꯣꯏꯔꯒ ꯑꯃꯨꯛ ꯏꯔꯨꯖꯊꯣꯛꯑꯅꯤ ꯏꯔꯨꯖꯊꯣꯛꯑꯒ ꯑꯃꯨꯛ ꯑꯩꯒꯤ ꯗ꯭ꯌꯨꯇꯤ ꯑꯃꯨꯛ ꯃꯈꯥ ꯆꯠꯊꯔꯛꯑꯅꯤ
ꯃꯥꯅꯦ ꯃꯥꯅꯦ ꯅꯨꯄꯤꯗꯤ ꯊꯧꯗꯥꯡ ꯌꯥꯝꯃꯤꯅꯦꯀꯣ ꯅꯨꯄꯤꯅ ꯂꯧꯔꯤꯁꯦ
ꯌꯥꯃꯤ
ꯃꯤꯑꯣꯏꯕꯒꯤ ꯄꯨꯟꯁꯤꯁ ꯁꯨꯗꯁꯨ ꯌꯥꯗꯦ ꯅꯣꯝꯗꯕꯁꯨ ꯌꯥꯗꯦ
ꯌꯥꯗꯦ
ꯅꯨꯄꯤꯁꯤꯅ ꯌꯥꯗꯦ ꯌꯥꯗꯦ ꯑꯗꯣ ꯍꯟꯗꯛꯁꯤꯕꯨ ꯀꯃꯥꯏ ꯀꯃꯥꯏ ꯇꯧꯔꯒ ꯂꯦꯜꯂꯤꯒꯦ
ꯑꯩꯒꯤꯗꯤ ꯏꯁꯥꯒꯤ ꯗ꯭ꯌꯨꯇꯤꯗꯣ ꯑꯗꯨꯝ ꯆꯠꯄꯅꯤꯅ ꯃꯇꯝ ꯂꯦꯟꯕꯕꯨꯗꯤ ꯑꯗꯨꯝ ꯈꯪꯉꯤꯗ ꯑꯩ ꯁꯤꯗꯒꯤ ꯎ ꯎꯝ ꯍꯧꯖꯤꯛ ꯐꯤ ꯁꯤꯨꯗꯣꯛꯑꯅꯤ ꯐꯤ ꯁꯤꯗꯣꯛꯂꯣꯏꯨꯔꯒ ꯑꯃꯨꯛ ꯆꯥꯛ ꯊꯣꯡꯇꯣꯛꯑꯅꯤ ꯆꯥꯛ ꯊꯣꯡꯉꯒ ꯑꯉꯥꯡꯁꯤꯡ ꯁ꯭ꯀꯨꯜ ꯊꯤꯟꯕ ꯈꯣꯠꯄ ꯇꯧꯔꯝꯃꯅꯤ ꯑꯗꯨꯒ ꯑꯩꯒꯤ ꯏꯁꯥꯒꯤ ꯗ꯭ꯌꯨꯇꯤ ꯆꯠꯂꯅꯤ ꯑꯗꯨꯒ ꯍꯜꯂꯛꯑꯒ ꯄꯨꯡ ꯑꯍꯨꯝ ꯁ꯭ꯋꯥꯏꯗ ꯍꯜꯂꯛꯑꯅꯤ ꯍꯜꯂꯛꯄꯒ ꯃꯣꯏ ꯏꯃꯨꯡ ꯃꯅꯨꯡꯒꯤ ꯗ꯭ꯌꯨꯇꯤ ꯑꯃꯨꯛ ꯇꯧꯔꯅꯤ ꯂꯦꯞꯄ ꯅꯥꯏꯗꯦꯗ ꯅꯨꯄꯤꯒꯤ ꯊꯕꯛꯁꯦ
ꯅꯨꯄꯤꯒꯤ ꯊꯕꯛꯁꯤꯗꯤ ꯀꯩ ꯍꯪꯉꯨꯔꯅꯤ
ꯍꯪꯉꯛꯑꯣꯅꯦ ꯌꯦꯡꯉꯨꯕꯗ ꯊꯕꯛꯀꯤ ꯊꯕꯛ ꯉꯥꯛꯇꯅꯦ
ꯃꯥꯅꯦ ꯀꯅꯥꯒꯨꯝꯕ ꯑꯅꯀꯣ
ꯑꯥ
ꯊꯕꯛ ꯂꯩꯇꯦ ꯀꯥꯏꯅ ꯐꯝꯗꯣꯛꯏꯁꯦ ꯄꯨꯔꯔꯣꯏ ꯈꯜꯂꯗꯤ ꯊꯕꯛ ꯑꯝꯇ ꯂꯩꯇꯦ
ꯁꯨꯒꯦꯅꯕꯨ ꯈꯜꯂꯗꯤ ꯊꯕꯛꯀꯤ ꯊꯕꯛ ꯉꯇꯅꯦ
ꯃꯥꯅꯦ
ꯑꯩꯈꯣꯏꯅ ꯎꯔꯔꯣꯏꯅ ꯎꯗ꯭ꯔꯒꯗꯤ ꯎꯗ꯭ꯔꯔꯣꯏ ꯎꯗ꯭ꯔꯒꯗꯤ ꯊꯕꯛ ꯂꯩꯇ꯭ꯔꯦ
ꯑꯥꯏꯇꯦ
ꯁꯤꯃ ꯇꯧꯒꯦ ꯍꯥꯏꯔꯒꯗꯤ ꯊꯕꯛꯀꯤ ꯊꯕꯛ ꯉꯥꯛꯇꯅꯤ
ꯃꯥꯅꯦ
ꯌꯦꯟꯁꯥꯡ ꯆꯥꯛ ꯏꯁꯤꯡ ꯊꯣꯡꯅꯔꯕꯣ
ꯑꯧ ꯆꯥꯛ ꯃꯧꯅ ꯊꯣꯡꯍꯧꯔꯤꯌꯦ
ꯑꯣ ꯀꯩꯖꯥꯎꯅꯣ
ꯑꯦꯟꯖꯥꯡꯁꯤ ꯎꯁꯣꯏ ꯀꯥꯡꯁꯨꯋ ꯍꯋꯥꯏ ꯊꯣꯡꯕꯋꯣ ꯀꯥꯡꯍꯧꯋꯣ ꯇꯥꯍꯧꯕꯅꯤ
ꯑꯁꯥꯎꯅꯤꯌꯦ ꯍꯧꯖꯤꯛꯀꯥꯟꯒꯤ ꯏꯟꯖꯥꯡꯅꯤꯅꯦ ꯍꯧꯖꯤꯛ ꯃꯇꯝꯒꯤ ꯑꯦꯛꯖꯥꯝꯅꯤꯅꯦ
ꯑꯩꯗꯤ ꯌꯦꯟꯖꯥꯡꯁꯦ ꯍꯋꯥꯏꯒꯨꯝꯕ ꯆꯝꯊꯣꯡꯒꯨꯝꯕ ꯑꯗꯨꯒꯨꯝꯕ ꯑꯣꯏꯇꯥꯔꯗꯤ ꯈꯔ ꯇꯝꯅꯤꯡꯉꯦꯕ
ꯑꯥ
ꯑꯇꯩꯗꯤ ꯑꯩ ꯀꯌꯥ ꯄꯥꯝꯗꯦ ꯍꯥꯏꯇꯥꯔꯦ
ꯑꯦ ꯑꯍꯥꯎꯕ ꯏꯟꯖꯥꯡꯅꯤ ꯀꯩꯅꯣ ꯍꯧꯖꯤꯛ ꯊꯣꯡꯉꯤꯗꯨꯁꯨ
ꯑꯩꯁꯥꯗꯕ
ꯑꯣ ꯑꯗꯨꯒꯤꯔ
ꯎꯝ
ꯑꯩꯈꯣꯏꯗꯤ ꯑꯗꯨꯒꯨꯝꯕ ꯏꯟꯖꯥꯡꯗꯨꯗꯤ ꯍꯥꯎꯋꯦ ꯍꯧꯖꯤꯛꯀꯥꯟꯒꯤ ꯀꯥꯡ ꯃꯇꯝꯒ ꯌꯧꯁꯜꯂꯛꯄꯁꯤꯗ ꯎꯁꯣꯏ ꯅꯨꯡꯁꯣꯏꯁꯦ ꯍꯧꯖꯤꯛ ꯑꯅꯧꯕ ꯑꯅꯧꯕ ꯄꯦꯠ ꯏꯟꯖꯥꯡ ꯀꯧꯏꯗꯣ
ꯎꯝ
ꯑꯗꯨꯒ ꯎꯇꯤ ꯊꯣꯡꯕ ꯈꯣꯠꯄꯁꯤꯁꯨ ꯍꯧꯖꯤꯛꯇꯤ ꯀꯥꯡꯒꯤꯦ ꯈꯦꯆꯤ ꯅꯨꯡꯅꯤ ꯇꯧꯕꯒꯤ ꯎꯁꯣꯏ ꯍꯥꯞꯆꯤꯜꯂꯒ
ꯃꯥꯅꯦ ꯃꯥꯅꯦ
ꯊꯕꯛ ꯊꯕꯛ ꯏꯪꯈꯥꯡ ꯆꯠꯅꯔꯣꯏꯗ꯭ꯔꯣ
ꯊꯕꯛꯁꯤ ꯑꯩꯈꯣꯏ ꯏ ꯆꯦꯒꯤ ꯃꯁꯨ ꯍꯣꯁꯄꯤꯇꯥꯜꯗ ꯂꯩꯌꯦꯅ ꯄꯥꯎ ꯄꯤꯔꯛꯑꯦ
ꯑꯥ
ꯑꯗꯨ ꯉꯥꯏꯍꯥꯛ ꯆꯠꯂꯨꯁꯤꯔꯥ ꯅ ꯏꯅꯥꯎꯄꯥꯒ ꯋꯥꯔꯤ ꯁꯥꯟꯅꯔꯝꯕꯅꯤ ꯑꯗ ꯃꯥꯅꯗꯤ ꯅꯨꯡꯗꯥꯡꯗꯣ ꯆꯥꯛ ꯄꯨꯔ ꯆꯠꯁꯤꯅ ꯍꯥꯏꯕ
ꯑꯥ ꯑꯗꯨꯁꯨ ꯌꯥꯏ ꯀꯩꯅꯣ ꯅꯣꯡ ꯐꯥꯗꯣꯛ ꯆꯠꯄꯤꯕꯗ ꯆꯥꯛ ꯏꯁꯤꯡ ꯄꯨꯕꯤꯔ ꯄꯨꯕꯤꯔꯒ ꯆꯠꯄ ꯌꯥꯏ
ꯎꯝ ꯎꯝ
ꯑꯩꯈꯣꯏꯗꯤ ꯉꯔꯥꯡ ꯃꯤꯐꯝꯗ ꯀꯩ ꯀꯩꯅꯣ ꯑꯝꯇ ꯈꯟꯅꯍꯧꯗ꯭ꯔꯦꯗꯅ ꯀꯥꯎꯅꯔꯦ ꯉꯔꯥꯡ ꯃꯤꯐꯝꯗ ꯑꯗꯨꯝ ꯇꯧꯒꯗꯕ ꯃꯊꯧꯁꯤꯡ ꯑꯝꯇ ꯍꯥꯏꯅꯍꯧꯗ꯭ꯔꯦ
ꯍꯥꯏꯗ꯭ꯔꯦ ꯍꯥꯏꯗ꯭ꯔꯦ
ꯃꯊꯪꯒꯤꯗꯤ ꯑꯃꯨꯛ ꯅꯪꯒꯤꯗ꯭ꯔꯥ ꯃꯊꯪꯒꯤ ꯏꯔꯥꯏꯁꯤ ꯅꯪꯈꯤꯗ꯭ꯔꯥ ꯇꯥꯡ ꯇ꯭ꯔꯥꯇꯨꯛꯇꯅꯤ ꯑ ꯅꯪꯕ ꯌꯥꯏ ꯍꯥꯏꯕꯗꯤ ꯃꯇꯥꯡ ꯇꯔꯥꯇꯨꯛꯇ ꯀꯥꯡꯅꯤꯅ
ꯎꯝ
ꯀꯥꯡꯒꯤ ꯃꯣꯏ ꯂꯩꯁꯥꯕꯤꯁꯤꯡꯁꯨ ꯃꯣꯏ ꯀꯣꯏꯕ ꯆꯠꯀꯟꯅꯤꯌꯦ ꯑꯩꯅ ꯑꯩꯈꯣꯏ ꯄꯨꯂꯞ ꯆꯠꯁꯦꯅ ꯍꯥꯏꯈꯤꯕꯅꯦ
ꯎꯝ
ꯅꯣꯏ ꯃꯧꯖꯤꯡꯒꯤ ꯍꯥꯏꯅꯗꯕ꯭ꯔꯥ
ꯍꯥꯏꯅꯩꯌꯦ
ꯑꯥ
ꯑꯗꯩꯗꯨꯗ ꯈꯣꯏꯗꯤ ꯌꯨꯝꯗ ꯑꯍꯜ ꯑꯃ ꯅꯥꯥ ꯂꯩꯕꯅꯤꯅ
ꯑꯥ ꯍꯣꯏ ꯍꯣꯏ ꯑꯗꯨꯕꯨꯗꯤ
ꯎꯝ ꯑꯃ ꯀꯠꯂꯒꯅ ꯑꯃ ꯂꯩꯍꯧꯕ
ꯑꯥꯎ
ꯇꯧꯔꯒ ꯃꯍꯨꯠ ꯁꯤꯜꯂ ꯁꯤꯜꯂꯒ ꯆꯠꯂꯤꯌꯦ
ꯍꯣꯏ ꯍꯧꯖꯤꯛꯇꯤ ꯑꯅꯥ ꯑꯌꯦꯛ ꯌꯥꯎꯕꯅꯤꯅ ꯄꯨꯂꯞ ꯊꯥꯗꯣꯛꯄ ꯌꯥꯗꯕ
ꯎꯝ ꯑꯗꯒꯤ ꯅꯣꯡꯃꯗ ꯍꯤꯗꯥꯛꯁꯦ ꯃꯔꯤꯔꯛ ꯀꯥꯞꯄ
ꯑꯥ
ꯑꯗꯨꯅꯁꯨ ꯃꯧꯅ ꯈꯔ ꯇꯧꯕ
ꯑꯣ
ꯑꯩꯅ ꯑꯗꯨꯒꯨꯝꯕꯗꯨꯣ ꯀꯌꯥꯁꯤ ꯌꯥꯎꯗ꯭ꯔꯦ
ꯃꯧꯅ ꯍꯦꯟꯅ ꯍꯩꯌꯦꯕ
ꯎꯝ ꯑꯩꯒꯤꯕꯨ ꯂꯩꯕ ꯄꯤꯖ ꯄꯤꯊꯛ ꯇꯧꯕ
ꯑꯥꯎ ꯐꯩ ꯑꯗꯨꯁꯨ ꯌꯥꯝ ꯐꯩ
ꯐꯤꯔꯣꯟ ꯁꯨꯝꯕꯤꯕ ꯌꯥꯍꯧꯔꯒ
ꯑꯥ
ꯒꯤ ꯃꯥꯒꯤ ꯇꯧꯐꯝ ꯊꯣꯛꯄ ꯗ꯭ꯌꯨꯇꯤꯗꯨ ꯇꯧꯕ
ꯑꯥꯎ
ꯑꯗꯨ ꯃꯉꯥꯏꯔꯦ
ꯑ ꯏꯆꯦ ꯁꯥꯟꯇꯕꯨꯗꯤ ꯏꯥꯛ ꯏꯁꯤꯡ ꯍꯣꯠꯅꯈ꯭ꯔꯕꯣ
ꯍꯣꯠꯅꯈ꯭ꯔꯦ ꯆꯥꯛꯇꯤ ꯑꯉꯥꯡꯗꯤ ꯁ꯭ꯀꯨꯜ ꯆꯠꯄꯒꯤ ꯄꯨꯡ ꯇꯔꯦꯠ ꯃꯈꯥꯏꯁꯦ
ꯑꯥ
ꯀꯁꯤꯗ ꯑꯗꯨꯝ ꯑꯉꯥꯡꯗꯨꯒ ꯑꯩꯒ ꯆꯥꯃꯤꯟꯅꯔꯦ
ꯑꯥ
ꯃꯣꯏꯅ ꯑꯃꯨꯛ ꯀꯣꯟꯅ ꯊꯦꯡꯂꯦ ꯆꯥꯕ
ꯑꯣ ꯅꯣꯏꯗꯩ ꯆꯥꯛ ꯉꯟꯅ ꯆꯥꯕ ꯑꯗꯨꯝ ꯆꯥꯛ ꯆꯥ ꯌꯥꯕ꯭ꯔꯥ
ꯌꯥꯏ ꯑꯩ ꯆꯥ ꯅꯨꯡ ꯀꯔꯤꯝ ꯊꯛꯅꯤꯡꯗꯦ
ꯑꯣ ꯆꯥꯛꯁꯤꯅ ꯑꯩꯈꯣꯏꯒꯤꯗꯤ ꯃꯔꯨ ꯑꯣꯏꯕꯅꯤ ꯐꯅ ꯆꯥ ꯊꯛꯑꯁꯨ ꯆꯥꯛ ꯌꯥꯎꯗ ꯌꯥꯗꯦ ꯅꯠꯇ꯭ꯔꯥ ꯑꯩꯁ ꯇꯧꯋꯦꯕ ꯑꯗꯣ ꯑꯩꯈꯣꯏꯗꯤ ꯆꯥ ꯆꯥ ꯅꯨꯡ ꯑꯩꯈꯣꯏꯗꯤ ꯄꯥꯝꯖꯗꯦ ꯆꯥꯛ ꯈ ꯃꯔꯨꯅꯦ ꯑꯩꯈꯣꯏꯗꯤ ꯆꯥꯛ ꯆꯥꯒꯗꯤ ꯌꯥꯔꯦ ꯑꯩꯈꯣꯏꯁꯨ
ꯑꯗꯨꯗꯅꯦ ꯁꯨꯝ ꯆꯥꯈꯤꯕꯒꯤꯅꯦ
ꯑꯥ
ꯇꯔꯦꯠ ꯃꯈꯥꯏꯒꯤ ꯃꯇꯝ ꯍꯦꯛ ꯍꯦꯡꯈꯤꯕꯗꯅꯦ
ꯑꯥ
ꯆꯥꯛꯁꯤꯗ ꯆꯥꯅꯤꯡꯗꯦꯕ
ꯑꯣ
ꯐꯩꯌꯦ ꯐꯩꯌꯦ ꯑꯗꯨꯏ ꯇꯥꯏꯃꯤꯡ ꯇꯥꯏꯃꯤꯡ ꯅꯥꯏꯕ ꯑꯃ ꯅꯥꯏꯁꯦ ꯌꯥꯝ ꯐꯔꯦꯖꯥꯠꯅꯦ ꯑꯗꯨꯏ ꯇꯔꯗꯤ ꯑꯦ ꯏꯁꯥ ꯑꯗꯨꯁꯨ ꯂꯩꯗꯅ ꯆꯥꯗ ꯆꯪꯀꯥꯟꯅꯈ꯭ꯔꯦꯖꯥꯅꯤ ꯆꯥꯁꯤꯅ ꯆꯥ ꯇꯟ ꯅꯨꯡ ꯆꯥꯥꯁꯜꯂꯒꯗꯤ ꯍꯛꯆꯥꯡꯗꯤ ꯐꯠꯇꯦꯗꯅ
ꯐꯠꯇꯦ ꯐꯠꯇꯦ
ꯑꯗꯨꯅ ꯆꯥꯛꯁꯤꯅ ꯃꯦꯟ ꯑꯣꯏꯅ ꯆꯥꯕꯁꯤꯅꯗꯤ ꯐꯩ
ꯎꯝ
ꯎꯆ ꯎꯆꯦꯗꯜꯂꯤ ꯍꯣꯏꯗꯤ ꯃꯣꯏ ꯑꯅꯥ ꯑꯌꯦꯛꯛꯇ ꯌꯥꯎꯗꯦ
ꯌꯥꯎꯗꯦ ꯉꯁꯤ ꯂꯥꯛꯀꯅꯦꯗꯤ ꯍꯥꯏꯕꯅꯤ
ꯑꯣ ꯑꯣ ꯑꯌꯨꯛꯁꯤꯗ ꯆꯥꯛ ꯆꯥꯗꯣꯏꯔꯣ
ꯆꯥꯔꯣꯏ ꯃꯥꯒꯤ ꯆꯦꯡꯗꯣ
ꯑꯥ
ꯑꯗꯨ ꯃꯣꯏꯗꯤ ꯃꯥꯗꯤ ꯆꯥꯗꯦ ꯊꯥ ꯈꯨꯗꯤꯡꯒꯤ ꯑꯩꯉꯣꯟꯗ ꯄꯤꯔꯛꯑꯦꯕ
ꯑꯣ
ꯑꯗꯣ ꯐꯪꯉꯦ ꯆꯦꯡ ꯁꯥꯔ ꯀꯨꯟꯊ꯭ꯔꯥ ꯉꯥꯛꯇꯅꯤ ꯃꯣꯏꯗꯤ ꯌꯥꯝ ꯃꯤ ꯑꯃꯗ ꯀꯦꯖꯤ ꯃꯉꯥ ꯃꯉꯥꯁꯦ ꯑꯗꯨꯝ ꯐꯪꯉꯦꯕ ꯀꯦꯖꯤ ꯀꯨꯟꯊ꯭ꯔꯥ ꯃꯉꯥ ꯗꯩ ꯂꯨꯄꯥ ꯆꯧꯉꯥ ꯎꯝ ꯑꯗꯨꯝ ꯃꯣꯏ ꯆꯥꯗꯕꯅꯤꯅ ꯑꯗꯨꯝ ꯄꯤꯔꯛꯄ
ꯑꯉꯥꯡꯁꯤꯡꯁꯤ ꯐꯌꯥꯝ ꯆꯥꯎꯔꯝꯃꯅꯤ
ꯆꯥꯎꯔꯦ
ꯑꯃꯅ ꯀ꯭ꯂꯥꯁ ꯀꯌꯥ ꯀꯥꯔꯒꯦ ꯑꯃꯅ ꯀ꯭ꯂꯥꯁ ꯀꯌꯥ ꯀꯥꯔꯒꯦ
ꯊꯕꯦꯟ ꯑꯔꯦꯝꯗ ꯇꯝꯃꯦ
ꯑꯣ ꯑꯔꯌꯟꯗꯗꯥ
ꯎꯝ
ꯑꯣ ꯑꯣ
ꯑꯗꯒꯤ ꯑꯃꯅ ꯃꯤꯅꯔꯦꯝꯗ ꯇꯝꯃꯦ
ꯑꯗꯨꯖꯤꯗꯤ ꯆꯥꯎꯔꯦꯅꯦꯀꯣ
ꯍꯥꯟꯅ ꯕꯣꯔꯗꯤꯡꯗ ꯊꯝꯃꯝꯕꯅꯦ
ꯑꯝ
ꯕꯣꯔꯗꯤꯡꯗ ꯊꯝꯂꯝꯝꯕꯗꯣ ꯅꯨꯄꯤ ꯅꯨꯄꯥ ꯄꯨꯟꯅ ꯂꯩꯕ ꯍꯥꯏꯁꯦ ꯑꯉꯥꯡ ꯆꯥꯎꯁꯜꯂꯛꯑꯕꯅꯤꯅ ꯂꯧꯊꯣꯛꯎꯕ ꯑꯗꯨꯒ ꯃꯌꯨꯝꯗ ꯃꯃꯥꯅ ꯚꯦꯟꯗ ꯇꯧꯔꯒ ꯇꯨꯏꯁꯟ ꯅꯨꯁꯟꯗꯣ ꯑꯗꯨꯝ ꯊꯤꯜꯂꯕ
ꯐꯩꯗ ꯑꯃꯨꯛ ꯑꯉꯥꯡꯗꯣ ꯑꯩ ꯃꯜꯂꯤꯗ ꯈꯔ ꯈꯛꯇꯪ ꯆꯥꯎꯔꯒꯗꯤ ꯑꯃꯨꯛ ꯐꯕꯀꯣ
ꯎꯝ ꯎꯝ ꯑꯩꯅ ꯏꯦꯝꯃ ꯅꯥꯏꯟ ꯇꯦꯟꯗꯒꯤ ꯅꯝꯁꯤꯜꯂꯁꯤ ꯍꯧꯖꯤꯛꯇꯤ ꯑꯗꯨꯝ ꯊꯝꯃꯗ꯭ꯔꯤꯑꯅ
ꯐꯩ ꯍꯧꯛꯖꯤꯛꯇꯤ ꯏꯆꯅ ꯈꯤꯇꯪ ꯄꯤꯕꯅꯤꯅ ꯕꯣꯔꯗꯤꯡꯗ ꯂꯩꯕꯁꯦ ꯑꯉꯥꯡꯁꯦ ꯍꯦꯛꯇ ꯀꯩꯅꯣ ꯇꯧꯗꯦꯕ
ꯑꯥꯎ
ꯑꯗꯨꯅ ꯈꯤꯇꯪ ꯆꯥꯎꯔꯀꯥꯟꯗ ꯀ꯭ꯂꯥꯁ ꯑꯩꯠ ꯅꯥꯏꯟꯒ ꯀꯥꯔꯛꯑꯗꯤ ꯌꯥꯔꯅꯤ
ꯎꯝ ꯃꯥꯁꯤꯇꯩ ꯊꯝꯕꯅꯦ
ꯑꯥ
ꯑꯗꯩꯗꯨꯗ ꯍꯜꯂꯛꯁ ꯃꯣꯏ ꯅꯨꯄꯥꯒꯤ ꯕꯣꯔꯗꯤꯡ ꯁꯦꯝꯃꯦꯕ꯭ꯔ ꯀꯩꯅꯣ ꯄꯨꯟꯁꯤꯟꯕꯗꯨꯗ
ꯑꯥ
ꯁꯣꯏ ꯂꯥꯛꯑꯗꯅ
ꯐꯩ ꯐꯩꯩ ꯍꯧꯖꯤꯛꯇꯤ ꯑꯉꯥꯡꯁꯤꯡꯗꯤ ꯁꯦꯝꯕ ꯌꯥꯗ꯭ꯔꯦ ꯑꯗꯣ ꯄꯩꯁꯥ ꯊꯥꯏꯅ ꯃꯇꯝꯒꯤ ꯂꯥꯏꯔꯤꯛꯀ ꯍꯧꯖꯤꯛꯀꯤ ꯂꯥꯏꯔꯤꯛ ꯃꯇꯝꯒ ꯂꯥꯏꯔꯤꯛꯀ ꯃꯥꯟꯅꯗ꯭ꯔꯦꯗꯣ
ꯃꯥꯅꯦ ꯑꯗꯨ ꯑꯗꯨ ꯅꯅꯦ ꯍꯃꯒ ꯪ ꯃꯄꯥꯟꯅ ꯁꯤꯗ ꯂꯩꯕꯗꯨ
ꯑꯣ ꯐꯔꯦ ꯐꯔꯦ ꯍꯣꯔꯦꯟ ꯑꯃꯨꯛ ꯁꯥꯟꯅꯔꯁꯦ
ꯍꯣꯏ ꯍꯣꯏ ꯍꯣꯏ ꯐꯔꯦ ꯐꯔꯦ ꯊꯝꯃꯦ ꯊꯝꯃꯦ ꯎꯝ
ꯍꯣꯔꯦꯟ ꯐꯣꯟ ꯇꯧꯔꯛꯀꯦ ꯑꯗꯨꯝ ꯀꯩꯅꯣ ꯇꯧꯔ ꯋꯥꯔꯤ ꯑꯗꯨꯝ ꯁꯥꯟꯅꯖꯦ ꯉ ꯁꯤꯒꯤꯗꯤ ꯊꯕꯛ ꯈꯔ ꯆꯤꯜꯂꯦꯕꯀꯣ ꯑꯥ ꯊꯝꯃꯦ ꯊꯝꯃꯦ ꯑꯥ